ꯍꯜꯂꯣ ꯇꯥꯕ꯭ꯔꯣ ꯇꯥꯕ꯭ꯔꯣ
ꯌꯥꯎ
ꯑꯧ ꯇꯥꯏꯌ‌ꯦ ꯇꯥꯏꯌꯦ
ꯑꯣ ꯍ‌ꯣꯏ ꯍꯣꯏ ꯍꯣꯏ ꯇꯥꯏꯌꯦ
ꯆꯥꯛ ꯆꯥꯔꯕꯣ ꯑꯁ ꯑꯩꯔꯣ
ꯅꯪ ꯀꯩꯗꯧꯔꯤꯅꯣ
ꯍꯤꯞꯄꯒ ꯂꯩꯌꯦ ꯅꯪꯗꯤ
ꯎꯝ ꯑꯩꯗꯣ ꯆꯥꯛ ꯇꯣꯛꯑꯒ ꯉꯥꯏꯔꯤ
ꯀꯩ ꯃꯊꯦꯜ ꯆꯥꯔꯒꯦ
ꯀꯣꯕꯤꯒ ꯑꯂꯨꯒ ꯈꯥꯃꯦꯟ ꯑꯈꯥꯕꯤꯗꯣ ꯑꯗꯨ ꯀꯥꯡꯍꯧ ꯅꯣꯏꯗꯤ
ꯑꯁ ꯑꯩꯈꯣꯏ ꯃꯥꯏꯔꯦꯟ ꯃꯅꯥꯗꯣ ꯀꯥꯡꯁꯣꯏ ꯑꯃ ꯆꯥꯏꯌꯦ ꯑꯗꯨꯒ ꯒ ꯍꯋꯥꯏꯒ ꯕꯨꯔꯤꯗꯣ ꯊꯣꯡꯕ ꯑꯃ ꯑꯗꯨꯒ ꯀꯩꯅꯣꯗꯣ ꯁꯤꯡꯖꯨ ꯊꯥꯡꯖꯤꯡꯒ ꯃꯦꯠꯄ ꯀꯥꯟꯗ ꯀꯩꯅꯣ ꯌꯥꯝ ꯍꯥꯞꯂꯄꯒ ꯆꯥꯅꯕꯗꯣ ꯈꯪꯕ꯭ꯔꯣ
ꯎꯝ ꯈꯉꯦ
ꯑꯗꯣ ꯁꯤꯡꯖꯨꯗꯣ ꯃꯦꯠꯂꯒ ꯆꯥꯏ ꯑꯩ ꯍ
ꯃ ꯋꯥꯃ ꯍꯣꯏ
ꯑ ꯅꯪ ꯑꯁꯤ ꯀꯥꯏ ꯆꯠꯀꯅꯤ
ꯇꯥꯕ
ꯅꯪ ꯉꯁꯤ ꯀꯥꯏ ꯆꯠꯀꯅꯤ ꯍꯥꯏꯕ
ꯅꯣ ꯀꯔ ꯂꯥꯎ ꯍꯥꯏꯣꯖ ꯁꯤꯖꯅ ꯇꯥꯗꯦ ꯍꯣꯏ ꯍꯣꯏ ꯁꯨꯃꯥꯏꯅ ꯂꯥꯛꯑꯣꯅꯦ ꯍꯥꯏꯌꯣ
ꯑꯩ ꯍꯧꯣꯟꯖꯤꯦꯜꯐꯥꯎ ꯏꯁ ꯏꯤꯔꯦꯗ ꯌꯥꯝ ꯀꯟꯃꯟꯕꯒꯤ
ꯎꯝ ꯑꯩ ꯑꯩꯒꯤꯗꯤ ꯐꯖꯅ ꯇꯥꯕ꯭ꯔꯥ
ꯍꯥꯥ
ꯑꯩꯒꯤ ꯈꯣꯟꯖꯦꯜꯗꯣ ꯐꯖꯅ ꯇꯥꯕ꯭ꯔꯣ
ꯇꯥꯗꯦ ꯌꯥꯝ ꯂꯥꯡꯉꯦ ꯅꯪ ꯈꯨꯣꯟꯖꯦꯗꯣ
ꯀꯥꯗꯦ
ꯌꯥꯝ ꯂꯥꯡꯉꯦꯕ
ꯑꯩꯈꯣꯏꯒꯤꯔꯣ
ꯑꯥꯎ ꯅꯣꯏꯒꯤ ꯌꯥꯝ ꯂꯥꯡꯉꯦ
ꯎ ꯂꯥꯡ ꯂꯥꯡꯗꯦꯅ ꯑꯗꯒꯤ ꯑ ꯁꯣꯝꯅ ꯊꯕꯛ ꯇꯧꯕꯗꯣ ꯑꯗꯨ ꯃꯈꯣꯟꯅ ꯑꯣꯏꯔꯝꯒꯅꯤ
ꯎꯆꯦꯛ-ꯎꯆꯦꯛ ꯂꯩꯕ꯭ꯔꯣ
ꯎꯝ
ꯑꯣ ꯎꯆꯦꯛ ꯃꯈꯣꯟ ꯇꯥꯕꯒꯨꯝ ꯇꯧꯋꯦꯕ ꯑꯗꯣ ꯅꯪ ꯉꯁꯤ ꯀꯥꯏ ꯆꯠꯀꯅꯤ
ꯎꯝ-ꯎꯝ
ꯇꯥꯕ꯭ꯔꯣ
ꯍꯣꯏ-ꯍꯣꯏ
ꯉꯁꯤ ꯀꯥꯏ ꯆꯠꯀꯅꯤ ꯍꯥꯏꯕ
ꯉꯁꯤꯔꯣ
ꯑꯧ
ꯌꯨꯝꯗ ꯂꯩꯌꯦꯅꯤ
ꯑꯁ ꯅꯨꯡꯉꯥꯏꯔꯦꯅꯦ ꯅꯣꯏꯒꯤ ꯄꯨꯟꯁꯤꯗꯤ
ꯅꯪꯗꯤ ꯂꯧ ꯆꯠꯀꯦꯔꯥ
ꯍꯣꯔꯦꯟ ꯉꯥꯏꯍꯥꯛ ꯂꯩꯔꯀꯥꯟꯗ ꯆꯠꯀꯅꯤ ꯍꯧꯖꯤꯛ ꯅꯨꯡꯁꯥ ꯌꯥꯝ ꯁꯥꯏꯌꯦꯕꯀꯣ
ꯎꯝ
ꯑꯗꯨꯒꯤ ꯑꯁ ꯀꯩꯅꯣ ꯉꯝꯗꯦ ꯅꯨꯡꯁꯥ ꯁꯥꯃꯟꯗꯅ ꯅꯣꯡ ꯁꯨꯛ ꯆꯨ ꯆꯨꯗꯦ ꯑꯁꯨꯋꯥꯏꯗ ꯅꯣꯡ ꯀꯩꯅꯣ ꯇꯧꯋꯦ ꯅꯨꯡꯁꯥ ꯈꯛꯇ ꯊꯣꯛꯑꯒ ꯂꯩꯌꯦꯕ
ꯁꯤꯔꯤꯁꯤꯡ ꯍꯥꯏꯕ
ꯂꯩꯇꯦ ꯅꯣꯏ ꯃꯊꯛꯀꯤꯗ ꯌꯥꯎꯗꯕꯒꯤꯀꯣ ꯌꯥꯗꯦꯕ ꯃꯊꯛꯀꯤꯗ ꯂꯩꯥꯏꯇꯕꯒꯤ ꯁꯨꯛ ꯀꯨꯝ ꯀꯨꯝꯗꯦ ꯏꯁꯤꯡꯗꯣ ꯅꯣꯡꯁꯨ ꯆꯨꯗꯕꯅꯤꯅ ꯏꯁꯤꯡ ꯇꯥꯗꯦꯕ ꯈꯁ
ꯑꯩꯣꯏ ꯀꯩꯗꯧꯒꯦꯔꯥꯁꯦ
ꯉꯥꯏꯍꯥꯛ ꯂꯩꯔꯒ ꯍꯣꯔꯦꯟ ꯀꯥꯏꯅ ꯇꯧꯔꯀꯥꯟꯗ ꯂꯧ ꯀꯨꯝꯒꯅꯤ ꯑꯗꯨꯒ ꯉꯥꯏꯍꯥꯛꯇꯥꯡ ꯀꯣꯉꯨꯔꯨꯈꯤꯒꯦ ꯑꯗꯣ ꯅꯪ ꯍꯟꯗꯛ ꯀꯩꯀꯩ ꯊꯕꯛ ꯁꯨꯔꯤꯅꯣ ꯇꯥꯕ꯭ꯔꯣ
ꯎꯝ ꯎꯝ ꯇꯥꯏ ꯇꯥꯕ꯭ꯔꯣ ꯉꯥꯛꯇ ꯇꯥꯏ ꯅꯪ ꯈꯔ ꯂꯥꯎꯅ ꯍꯥꯏꯔꯣ
ꯑꯦꯊꯕ ꯊꯔꯤꯅꯣꯕ ꯅꯉ
ꯎꯝ ꯀꯔꯤ ꯍꯥꯏꯅꯣ
ꯅꯪꯀꯣ ꯍꯟꯇꯛꯁꯦ ꯀꯩ ꯀꯩ ꯊꯕꯛ ꯁꯨꯔꯤꯅꯣꯕ
ꯑꯩ ꯊꯕꯛ ꯁꯨꯗꯦ ꯌꯨꯝꯗ ꯂꯩꯌꯦ ꯌꯨꯝ
ꯐꯤ ꯁꯥꯗ꯭ꯔꯣ
ꯅꯨꯡꯉꯥꯏꯌꯦ
ꯐꯤ ꯁꯥꯗꯦ ꯅꯣꯡ ꯆꯨꯗꯦ ꯅꯨꯡꯁꯥ ꯌꯥꯝ ꯀꯟꯅ ꯁꯥꯔꯤꯕ
ꯎꯝ ꯖꯤꯛꯇꯛꯇ
ꯍꯧꯖꯤꯛ ꯍꯧꯖꯤꯛꯁꯨ ꯅꯨꯡꯁꯥ ꯁꯥꯔꯤ ꯅꯣꯏꯗ ꯅꯣꯡ ꯆꯨꯕ꯭ꯔꯥꯅꯦ ꯅꯣꯏꯗ ꯅꯣꯡ ꯆꯨꯕ꯭ꯔꯣꯕ
ꯀꯣꯏꯕ
ꯅꯣꯡ ꯆꯨ꯭ꯔꯕ ꯅꯣꯏꯗ
ꯆꯨꯗꯦ ꯆꯨꯗꯦ ꯑꯌꯨꯛꯇꯪ ꯣꯡꯁꯥ ꯁꯥꯏꯌꯦ ꯍꯧꯖꯤꯛ ꯈꯔ ꯃꯝꯃꯦ ꯍꯣꯔꯦꯟ ꯅꯨꯡꯗꯥꯡ ꯆꯨꯒꯗꯕ ꯃꯥꯜꯂꯦ
ꯑꯥ ꯅꯣꯏ ꯑꯗꯨꯋꯥꯏꯗ ꯃꯦꯂꯥ ꯂꯩꯕꯗꯣ
ꯎꯝ
ꯆꯠꯄ꯭ꯔꯣ
ꯆꯠꯠꯇꯦ ꯀꯩꯁꯂꯥꯏꯇ
ꯍꯦꯔꯣ ꯄꯥꯈꯪ ꯄꯥꯈꯪꯒ ꯀꯣꯏꯕ ꯆꯠꯂꯣꯗꯅ ꯅꯪ ꯅꯪ ꯍꯥꯥ ꯂꯂꯣ ꯈꯪꯗꯦ ꯄꯩꯁꯥ ꯂꯩꯗꯗꯤ ꯆꯠꯅꯤꯡꯉꯦ ꯄꯩꯁꯥ ꯂꯩꯇꯕꯒꯤ ꯎꯄꯥꯏ ꯂꯩꯇꯦ
ꯎꯝ ꯑꯩꯁꯨ ꯆꯠꯅꯤꯡꯉꯤ ꯍꯣꯏꯗꯣ
ꯍꯥꯥ
ꯂꯥꯡꯗꯅꯅꯅꯨꯡꯉꯥꯏꯒꯅꯤ
ꯑꯧ ꯅꯨꯡꯗꯥꯡꯗ ꯆꯠꯂꯗꯤ ꯆꯠꯀꯅꯤ ꯄꯣꯠꯇꯣ ꯌꯥꯝ ꯇꯥꯡꯉꯦ ꯍꯥꯏꯌꯦ
ꯑꯣ ꯀꯩꯀꯩꯗꯤ ꯌꯣꯟꯕꯖꯥꯠꯂꯕꯣ
ꯑꯁ ꯃꯣꯏ ꯌꯣꯟꯗꯣ ꯌꯥꯝ ꯌꯣꯜꯂꯦ ꯍꯥꯏꯌꯦ ꯆꯥꯕ ꯊꯛꯄꯒꯤꯁꯨꯀꯣ ꯑꯁ ꯀꯩꯅꯣ ꯌꯥꯝ ꯂꯩꯌꯦ ꯍꯥꯏꯌꯦ ꯑꯩꯗꯤ ꯆꯠꯇꯤ ꯆꯠꯅꯤꯡꯉꯦ ꯑꯗꯣ ꯄꯣꯠꯇꯣ ꯎꯕ ꯀꯥꯟꯗ ꯂꯧꯅꯤꯡꯕꯀꯣ ꯂꯧꯅꯤꯡꯉꯒ ꯄꯩꯁꯥ ꯂꯩꯔꯗꯤ ꯃꯆꯤꯟ ꯀꯥꯏ ꯍꯥꯏꯕꯗꯤ ꯏ ꯀꯥꯏ
ꯑꯥ
ꯆꯠꯁꯨ ꯆꯠꯅꯤꯡꯕ ꯑꯗꯨ ꯄꯩꯁꯥ ꯂꯩꯔꯗꯤ ꯑꯃꯨꯛ ꯀꯩꯅꯣ ꯇꯧꯕ
ꯅꯣꯏꯗꯤ ꯄꯩꯁꯥ ꯄꯥꯏꯌꯦꯗ
ꯌꯥꯔꯦꯗ ꯀꯗꯥꯏꯗꯩ ꯄꯥꯏꯒꯗ꯭ꯔꯥ
ꯅꯣꯏꯅ ꯄꯥꯏꯗꯔꯗꯤ ꯀꯅꯥ ꯄꯥꯏꯒꯦꯔꯣ
ꯑꯦ ꯑꯦ ꯑꯦ ꯌꯥꯔꯦꯀꯣ ꯀꯨꯆꯤ ꯀꯨꯔꯥꯗꯣ ꯇꯧꯔꯛꯀꯅꯨ ꯇꯥꯅꯤꯡꯗꯦ
ꯈꯣꯏ ꯀꯗꯥꯏꯗ ꯄꯩꯁꯥ ꯄꯥꯏꯔꯤꯅꯣꯕ ꯄꯩꯁꯥ ꯂꯩꯇꯕꯩ ꯃꯊꯥ ꯁꯥꯔꯤꯅꯦ ꯍꯧꯖꯤꯛ
ꯅꯣꯏꯗꯤ ꯄꯩꯁꯥꯖꯨ ꯆꯠꯐꯝ ꯂꯩꯇꯕꯒꯤ ꯄꯩꯁꯥ ꯌꯥꯝ ꯇꯣꯡꯁꯤꯜꯂꯝꯒꯅꯤ
ꯑꯦ ꯑꯦ ꯑꯩꯈꯣꯏꯕꯨ ꯄꯩꯁꯥ ꯆꯠꯐꯝ ꯂꯩꯇꯦ ꯍꯥꯏꯅꯦ ꯑꯉꯥꯡꯁꯤꯡ ꯁ꯭ꯀꯨꯜ ꯀꯥꯔꯤꯁꯤꯗꯤ
ꯅꯣꯏ ꯑꯉꯥꯡꯁꯤꯡꯗꯤ ꯑꯉꯥꯡ ꯑꯣꯏꯔꯦꯅꯦ ꯄꯩꯁꯥ ꯌꯥꯝ ꯆꯪꯂꯝꯈꯤꯔꯣꯏꯅꯦ
ꯏꯁ ꯑꯩꯈꯣꯏ ꯄꯩꯁꯥ ꯌꯥꯝ ꯆꯠꯂꯦ ꯅꯣꯏ ꯈꯪꯗꯕꯩꯅꯦ ꯄꯩꯁꯥ ꯆꯠꯐꯝꯅ ꯆꯠꯐꯝ ꯉꯥꯛꯇ ꯄꯩꯁꯥ ꯆꯠꯐꯝ ꯉꯥꯛꯇꯅꯦ ꯃꯤꯅ ꯌꯦꯡꯕ ꯀꯥꯟꯗꯗꯤ ꯂꯧ ꯃꯤꯅ ꯌꯦꯡꯕ ꯀꯥꯟꯗꯗꯤ ꯄꯩꯁꯥ ꯆꯠꯇꯕ ꯃꯥꯟꯕ ꯄꯩꯁꯥ ꯌꯥꯝ ꯂꯩꯕ ꯃꯥꯟꯕ ꯄꯩꯁꯥ ꯁꯨꯡꯂꯩꯏ ꯂꯩꯇꯕꯗꯕꯨ
ꯎꯝ
ꯅꯣꯏ ꯅꯣꯏꯅꯦ ꯄꯩꯁꯥ ꯌꯥꯝ ꯇꯨꯡꯁꯤꯜꯂꯤꯗꯣ
ꯎꯝ
ꯑꯗꯣ ꯇꯥꯕ꯭ꯔꯣ ꯑ ꯅꯣꯏꯗ ꯅꯣꯏꯗ ꯅꯣꯏꯗ ꯀꯩꯅꯣ ꯂꯩꯕꯗꯣ ꯑꯉꯥꯡ ꯑꯅꯤꯗꯣ
ꯎꯝ
ꯂꯩꯕ꯭ꯔꯣ ꯍꯧꯖꯤꯛ
ꯅꯣꯏ ꯑꯉꯥꯡꯁꯤꯡꯗꯣ ꯀꯔꯤ
ꯅꯣꯏ ꯑꯉꯥꯡ ꯑꯅꯤ ꯂꯩꯕꯗꯣ
ꯎꯝ
ꯑꯗꯣ ꯂꯩꯕ꯭ꯔꯥꯕ
ꯂꯩꯌꯦ
ꯎꯝ ꯅꯪꯉꯣꯟꯗ ꯀꯩꯅꯣ ꯇꯧꯔꯤꯔꯣ ꯂꯥꯏꯔꯤꯛ ꯇꯝꯍꯜꯂꯤꯂꯣ ꯇꯝꯍꯜꯂꯤꯔꯤꯔꯣꯕ ꯅꯪꯅ
ꯅꯣꯏ ꯊꯥ ꯊꯥ ꯑꯃꯗ ꯄꯩꯁꯥ ꯌꯥꯝ ꯆꯠꯇ꯭ꯔꯣꯅꯦ ꯑꯉꯥꯡꯈꯩꯒꯤ
ꯍꯥꯥ
ꯅꯣꯏ ꯑꯉꯥꯡꯈꯣꯏꯗꯣ ꯑꯥ ꯆꯤꯡꯗ ꯂꯩꯕ꯭ꯔꯣ
ꯂꯩꯇꯦ ꯌꯨꯝꯗ ꯂꯩꯌꯦ
ꯈꯨꯟꯗ ꯂꯩꯕ꯭ꯔꯣ ꯑꯥꯗ ꯂꯩꯕ꯭ꯔꯣ
ꯈꯨꯟꯗ ꯂꯩꯌꯦ ꯈꯨꯟꯗ ꯂꯩꯌꯦꯕ ꯈꯨꯟꯗ ꯑꯥꯎ
ꯎꯝ ꯑꯗꯥ ꯁꯀꯨ꯭ꯜ ꯀꯥꯍꯟꯕ ꯌꯥꯗ꯭ꯔꯣ ꯁꯤꯗ ꯃꯨ ꯀꯥ ꯍꯥꯜꯂꯤꯗꯣ
ꯑꯁ ꯑꯥꯗ ꯑꯥꯗ ꯂꯩꯕꯗꯣ ꯃꯣꯏꯗ ꯀꯩꯅꯣ ꯇꯧꯋꯦ ꯌꯥꯝ ꯀꯩꯅꯣ ꯑꯁ ꯊꯥ ꯈꯨꯗꯤꯡꯒꯤ ꯂꯧꯕ ꯆꯠꯄꯗꯣ ꯄꯩꯁꯥꯗꯣ ꯇ ꯇꯤꯡ ꯃꯟꯗꯅ ꯈꯥꯔꯦ ꯈꯔꯁꯨ ꯑꯉꯥꯡ ꯑꯣꯏꯕꯒꯤ ꯈꯤꯇꯪ ꯈꯤꯇꯪ ꯀꯩꯅꯣ ꯇꯧꯕꯁꯨ ꯑꯦꯁ ꯅꯥꯏꯑꯦ ꯀꯣꯛ ꯆꯤꯛꯑꯦ ꯌꯥꯝ ꯀꯩꯅꯣ ꯇꯧꯋꯦ ꯑꯗꯨꯃꯥꯏ ꯍꯌꯦꯡ ꯈꯛꯇ ꯍꯥꯏꯔꯒ ꯂꯥꯏꯔꯤꯝꯗꯣ ꯅꯨꯡꯇꯤ ꯊꯥ ꯈꯨꯗꯤꯡꯒꯤ ꯀꯗꯥꯏꯗꯒꯤ ꯑꯗꯨ ꯌꯥꯝꯞ ꯂꯥꯞꯄ ꯃꯐꯝꯗꯣ ꯆꯠꯄꯗꯣ ꯀꯩꯅꯣ ꯄꯩꯁꯥ ꯌꯥꯝ ꯆꯪꯉꯦꯕ ꯍꯧꯖꯤꯛ ꯊꯣꯛꯑꯗꯤ ꯄꯩꯁꯥꯁꯦ ꯂꯨꯄꯥ ꯆꯥꯃꯉꯥꯁꯦ ꯀꯥꯏꯊꯣꯛꯑꯗꯤ ꯏꯟꯖꯥꯡꯅ ꯄꯤꯛꯀ ꯂꯩꯕ ꯀꯥꯟꯗ ꯂꯩꯗꯦꯕ ꯑꯗꯨ ꯃꯣꯏꯗ ꯆꯠꯄ ꯀꯥꯟꯗ ꯂꯤꯁꯤꯡ ꯑꯅꯤ ꯑꯍꯨꯝ ꯑꯗꯨꯛ ꯆꯥꯡꯉꯤꯕ ꯍꯦꯛ ꯑꯃꯨꯔꯛ ꯆꯠꯄ ꯀꯥꯟꯗ
ꯃꯣꯏꯅ ꯂꯩꯕꯗꯣ ꯍꯥꯟꯅ ꯍꯣꯁꯇꯦꯜꯗꯔ ꯌꯨꯝ ꯀꯩꯅꯣ
ꯃꯣꯏ ꯂꯥꯏꯕꯗ ꯍꯣꯁꯇꯦꯜ ꯂꯥꯏꯕꯅꯦ
ꯎꯝ ꯅꯤꯡꯕꯗ
ꯅꯠꯇꯦ ꯕꯣꯔꯗꯤꯡꯗ ꯂꯩꯕ
ꯎꯝ
ꯇꯥꯕ꯭ꯔꯣ ꯇꯥꯕ꯭ꯔꯣ
ꯎ ꯃꯖꯤ ꯀꯩ ꯇꯥꯏꯗ ꯑꯣꯔꯂ ꯏꯕ ꯌꯟꯗ
ꯑꯩꯈꯣꯏꯔꯣ
ꯎꯝ
ꯂꯧꯒꯤ ꯃꯇꯝꯅꯤꯅ ꯂꯧ ꯑꯗꯨꯝ ꯆꯠꯂꯦ ꯂꯧ ꯆꯠꯄꯒꯤ ꯀꯩꯅꯣ ꯇꯧꯋꯦ
ꯑꯉꯥꯡꯈꯣꯏꯁꯨꯂꯣ
ꯑꯉꯥꯡꯈꯣꯏ ꯑꯁ ꯌꯨꯝꯗ ꯊꯝꯃꯝꯃꯦ ꯑꯉꯥꯡ ꯐꯥꯎ ꯂꯧ ꯃꯇꯝꯅꯤꯅ ꯂꯧ ꯂꯧꯕꯤꯅꯤꯡꯉꯥꯏ ꯃꯤ ꯐꯥꯎ ꯂꯩꯇꯦ ꯑꯉꯥꯡ ꯁꯤꯖꯦ ꯎ ꯑꯩꯈꯣꯏ ꯑꯃꯨꯛ ꯆꯠꯂꯗꯤ ꯏꯆꯥꯗꯣ ꯑꯃꯨꯛ ꯊꯝꯂꯝꯒꯅꯤ ꯃꯕꯣꯛ ꯈꯣꯏ ꯂꯩꯔꯗꯤ ꯃꯕꯣꯛ ꯈꯣꯏꯇ ꯊꯝꯂꯝꯒꯅꯤ
ꯎ
ꯂꯧꯃꯤꯅꯤꯅ ꯀꯔꯤ ꯎꯄꯥꯏ ꯂꯩꯒꯦ ꯂꯧ ꯅꯠꯇꯅ ꯅꯣꯏꯗꯤ ꯀꯩꯗꯧꯉꯩ ꯂꯣꯏꯒꯅꯤ ꯍꯥꯏꯕ꯭ꯔꯣ ꯅꯣꯏꯒꯤ ꯂꯧꯗꯣ
ꯏꯔꯑ ꯏꯔꯥꯏꯗ ꯈꯣꯏꯔꯒ ꯊꯪꯖꯥꯗ ꯊꯝꯒꯅꯤ ꯍꯥꯏꯌꯦ
ꯑꯣ
ꯅꯣꯏꯗꯤ
ꯑꯩꯈꯣꯏꯁꯨ ꯏꯔꯥꯏ ꯑꯗꯨꯃꯥꯏ ꯑꯗꯨ ꯑꯗꯨꯋꯥꯏꯗ ꯊꯣꯛꯀꯅꯤ ꯍꯥꯏꯕꯒꯨꯝ ꯇꯧꯋꯤ
ꯅꯣꯏꯗꯤ ꯂꯧ ꯄꯤꯛꯄꯅꯤꯅꯀꯣ ꯅꯣꯏ ꯃꯥꯗꯤ ꯀꯥꯟꯕꯅꯤꯅ ꯅꯣꯏ ꯃꯥ ꯈꯛꯇ ꯁꯨꯕ ꯉꯝꯦ ꯅꯣꯏꯗꯤ ꯂꯧ ꯁꯨꯕ ꯐꯪꯗꯕꯅꯤꯅ ꯌꯥꯝ ꯐꯔꯦꯅꯦ ꯇꯥꯕ꯭ꯔꯣ
ꯎꯝ
ꯂꯧ ꯁꯨꯕ ꯐꯪꯗꯕꯅꯤꯅ ꯌꯥꯝ ꯅꯨꯡꯉꯥꯏꯔꯦꯕ ꯅꯣꯏꯗꯤ
ꯑꯩꯈꯣꯏꯗꯤ ꯂꯧ ꯌꯥꯝꯗꯕꯅꯤꯅꯅꯦ ꯁ ꯉ ꯂꯥꯏ ꯇꯒꯣꯅꯦ ꯅꯣꯏꯗꯤ ꯂꯧ ꯌꯥꯝꯗꯅꯤꯅ
ꯈꯪꯗꯦ ꯂꯧ ꯃꯆꯥ ꯅꯣꯏꯗꯤ ꯑꯁ ꯂꯧ ꯃꯆꯥ ꯎꯔꯁꯨ ꯑꯩꯈꯣꯏꯗꯤ ꯆꯥꯕ ꯑꯃꯨꯛ ꯀꯣꯟꯅꯔꯔꯣꯏꯅꯦ ꯅꯣꯏꯗꯤ ꯃꯤ ꯌꯥꯝꯗꯕꯅꯤꯅꯀꯣ
ꯎꯨꯝ
ꯐꯥꯔꯤꯅꯦꯕ ꯑꯩꯈꯣꯏꯗꯤ ꯏꯁ ꯃꯤ ꯌꯥꯝꯕꯕꯨ ꯌꯥꯝ ꯎꯔꯗꯤ ꯀꯩꯅꯣ ꯇꯧꯅꯤꯕ ꯑꯗꯣ ꯅꯪ ꯈꯨꯟꯗ ꯑꯝꯐꯥꯎ ꯂꯥꯛꯑꯣꯏꯗ꯭ꯔꯣ